ꯅ
ꯍꯜꯂꯣ
ꯎꯝ ꯀꯔꯤ ꯇꯧꯕ꯭ꯔꯣ
ꯇꯃꯕꯕꯥ
ꯇꯨꯝꯗ꯭ꯔꯤꯌꯦ ꯅꯪ ꯉꯥꯏꯔꯤꯅꯦ
ꯀꯩꯗꯧꯔ ꯑꯩꯁ ꯑꯩ ꯉꯥꯏꯔꯤꯕ
ꯎꯝ
ꯑꯣ ꯑꯣ ꯋꯥꯔꯃꯅꯤ ꯉꯕꯗ ꯑꯩꯁꯨ ꯍꯧꯖꯤꯛꯇꯪ ꯂꯣꯏꯗꯉꯥꯏ ꯍꯥꯏ ꯑꯩꯔ ꯉꯁꯤ ꯌꯦꯟ ꯆꯥꯏꯌꯦ ꯅꯪꯗꯤ ꯀꯔꯤ ꯅꯪ ꯆꯥꯔꯕ ꯍꯥꯎꯔꯁꯨ ꯆꯥꯅꯤꯡꯗꯦ ꯃꯥꯏꯔꯦꯟ ꯃꯅꯥ
ꯎꯝ
ꯊꯥꯎ ꯄꯨꯔ
ꯍꯥꯎꯋꯦ ꯑꯗꯣ ꯊꯥꯡꯖꯤꯡ ꯏꯔꯣꯟꯕꯒ
ꯑꯣ ꯍꯥꯎꯅꯤꯗꯤ ꯑ
ꯃꯔꯦꯡ ꯃꯅꯥꯗꯤ ꯍꯧꯗꯕ
ꯃꯥꯏꯔꯤꯦꯝ ꯃꯅꯥꯁꯨ ꯍꯥꯎꯏꯤ ꯑꯩ ꯆꯥꯗ꯭ꯔꯤ ꯃꯥꯏꯔꯤꯝ ꯃꯅꯥꯁ
ꯎꯝ ꯆꯥꯗ ꯑꯣꯔꯅꯤ ꯎꯝ
ꯃꯅꯥꯕꯨꯗꯤ ꯈꯪꯕꯨꯗꯤ ꯈꯪꯉꯦꯕ
ꯈꯪꯗ꯭ꯔꯗꯤ ꯃꯥꯏꯔꯦꯟ ꯆꯥꯗ꯭ꯔꯗꯤ ꯀꯔꯤꯒꯤ ꯃꯅꯤꯄꯨꯔꯁꯤꯗ ꯂꯩꯕ꯭ꯔꯥ
ꯑꯣ ꯑꯗꯨꯅꯦ ꯃꯥꯏꯅꯥꯕꯨꯗꯤ
ꯂꯩꯕꯅꯦ ꯋꯥ
ꯃꯥꯒꯤ ꯌꯦꯕꯨ ꯆꯔꯦ ꯇꯅ ꯇꯟꯗ ꯆꯥꯔꯦ ꯑꯗꯨ ꯃꯅꯥꯗꯨ ꯆꯥꯗ꯭ꯔꯤꯕ
ꯎꯝ ꯆꯥꯎꯑꯣ ꯍꯥꯎꯕꯅꯦ
ꯎꯝ ꯑꯗꯨ ꯅꯪ ꯄꯣꯔꯛꯑꯣꯗꯅ ꯑꯗꯨꯗꯤ ꯆꯥꯔꯒꯦ
ꯎꯝ ꯑꯩꯗꯤ ꯄꯨꯔꯛꯑꯁꯨ ꯆꯥꯗꯧ ꯃꯥꯟꯗꯦꯗ ꯅꯪꯁꯦ
ꯎ ꯆꯥꯗꯣꯏꯅꯤ ꯀꯩꯅꯣ ꯅꯪꯅ ꯄꯨꯔꯛꯑꯗꯤ ꯆꯥꯔꯦ
ꯋꯥꯍꯩꯒꯗꯤ ꯌꯥꯝ ꯅꯨꯡꯁꯤꯕ ꯋꯥꯅꯤꯅꯦ
ꯎ ꯋꯥꯍ ꯑꯁꯦ ꯁꯤꯒꯨꯝꯕꯅꯦ ꯑꯩꯅ ꯍꯥꯏꯔꯤꯁꯦ
ꯎꯝ ꯑꯦ ꯊꯣꯡꯕꯤꯕꯗꯣ ꯄꯪꯆꯥꯥ ꯆꯥꯕ꯭ꯔꯥ ꯅꯪꯁꯦ
ꯀꯩꯕ
ꯂꯣꯛ ꯊꯨꯡꯕꯩ ꯀꯩꯅꯣ ꯈꯅꯥꯎ ꯑꯗꯣ ꯌꯥꯗꯕ ꯍꯦꯟꯖꯥꯡ ꯊꯣꯡꯕꯤꯕꯗꯤ ꯑꯗꯨꯝ ꯆꯥꯕꯕ꯭ꯔꯥ
ꯆꯥꯏ
ꯎꯝ
ꯀꯩꯒꯨꯝꯒꯨꯝꯕꯗꯤ ꯄꯥꯝꯗꯦ ꯆꯥꯕ ꯍꯥꯏꯗꯤ ꯁꯦꯕꯣꯠꯒꯨꯝꯕꯗꯤ ꯆꯥꯗꯦ ꯍꯩꯅꯗꯦ
ꯅꯪ ꯆꯥꯗꯕ ꯂꯩꯇꯦ
ꯑꯇꯩꯗꯤ ꯂꯣꯏ ꯆꯥꯏ ꯁꯦꯕꯣꯠꯒꯨꯝꯕꯗꯤ ꯆꯥꯗꯦ
ꯁꯒꯣꯜ
ꯁꯦꯕꯣꯠꯀꯨꯝꯕꯗꯤ
ꯎꯝ ꯁꯒꯣꯜꯕꯨ ꯀꯅꯥꯅ ꯆꯥꯟꯅꯕ꯭ꯔꯣ
ꯁꯦꯕꯣꯠ ꯍꯥꯏꯕ ꯁꯒꯣꯜ ꯍꯥꯏꯕ ꯅꯠꯇꯦ ꯁꯦꯕꯣꯠ ꯍꯥꯏꯕ ꯁꯥꯒꯣꯜ ꯍꯥꯏꯌꯦ ꯁꯒꯣꯜꯕꯨ ꯀꯅꯥꯅ ꯆꯥꯒꯦ
ꯅꯪꯒꯤ ꯁꯦꯕꯣꯠ ꯁꯦꯕꯣꯠ ꯍꯥꯏꯔꯤꯔꯣ
ꯑꯥ ꯁꯦꯕꯣꯠ ꯍꯥꯏꯕ ꯁꯦꯕꯣꯠ ꯍꯥꯎꯑꯦ
ꯎꯝ
ꯑꯩꯗꯤ ꯍꯩꯅꯗꯦ
ꯌꯥꯝ ꯄꯥꯝꯃꯦ ꯑꯩꯗꯤ
ꯆꯥꯅꯤꯡꯗꯦ ꯑꯁ ꯑꯩꯗꯤ ꯄꯥꯝꯗꯦ ꯍꯧꯖꯤꯛꯇꯤ ꯀꯩꯗꯧꯔꯝꯃꯤ ꯍꯝ
ꯍꯧꯖꯤꯛꯁꯦ ꯇꯨꯝꯒꯦ ꯇꯧꯔꯝꯕ ꯑꯗꯨꯒ ꯅꯪ ꯉꯥꯏꯍꯥꯛ ꯉꯥꯏꯔꯒ ꯇꯨꯝ ꯇꯨꯝꯃꯒꯦꯅ ꯈꯜꯂꯝꯕ
ꯉꯥꯏꯕꯤꯕꯒꯤꯉꯥꯢꯕꯤ ꯉꯥꯢꯕꯤ ꯉꯥꯏꯕꯤꯕꯒꯤ ꯊꯦꯡꯁ
ꯉꯥꯏꯕꯤꯕꯒꯤ ꯀꯩ ꯄꯤꯒꯦ ꯍꯥꯏꯅꯣ
ꯀꯩꯩ ꯄꯤꯌꯣ ꯍꯥꯏꯅꯣ
ꯑ ꯅꯪꯒꯤ ꯌꯦꯟꯁꯥꯗꯨ ꯊꯤꯜꯂꯛꯑꯁꯨ ꯀꯥꯏꯗꯦ
ꯀꯩ ꯊꯤꯜꯂꯛꯑꯁꯨ ꯀꯥꯏꯗꯦꯕ
ꯌꯦꯟꯁꯥ
ꯑꯣ ꯅꯪ ꯆꯥ ꯆꯥꯅꯤꯡ ꯂꯣꯢꯔꯦ
ꯑꯁ ꯑꯍꯥꯎꯕꯅꯤꯅ ꯆꯥꯕ ꯂꯣꯢꯔꯝꯃꯅꯦꯕ
ꯑꯗꯨꯅꯤ ꯃꯊꯪꯗ ꯊꯤꯜꯂꯛꯑ ꯂꯣꯏꯔꯦ ꯀꯩꯗꯧꯔꯒꯦ
ꯎꯝ ꯃꯥꯅꯤ ꯎꯝ
ꯎꯝ
ꯍꯣꯏ ꯍꯣꯏ ꯃꯊꯪꯗ ꯁꯣꯏꯗꯅ ꯊꯤꯟꯂꯛꯑꯣ ꯀꯣ
ꯎꯝ ꯊꯤꯜꯂꯛꯀꯦ
ꯅꯪꯗꯤ ꯍꯧꯖꯤꯛ ꯀꯩ ꯇꯧꯔꯤꯒꯦ ꯀꯩ ꯍꯣꯠꯅꯔꯤꯒꯦ
ꯎꯝ ꯑꯩꯗꯤ ꯌꯨꯝꯒꯤ ꯊꯕꯛ ꯇꯧꯢ ꯑꯗꯨꯒ ꯏꯪꯈꯣꯜꯒꯤ ꯑꯗꯨꯒ ꯃꯔꯛ ꯃꯔꯛꯇ ꯁ꯭ꯀꯨꯜ ꯆꯠꯂꯦ
ꯎꯝ
ꯑꯗꯨꯒ ꯅꯍꯥꯟ ꯎꯝ
ꯑꯣ ꯍꯣ
ꯅꯍꯥꯟ ꯑꯦꯛꯖꯥꯝ ꯑꯃꯁꯨ ꯊꯥꯈꯤꯕꯀꯣ ꯑꯗꯣ ꯀꯥꯎꯟꯁꯤꯂꯤꯡꯒꯤ ꯉꯥꯏꯔꯤ ꯑꯗꯨꯁꯨ
ꯑꯁ ꯂꯥꯏꯔꯤꯛꯇꯤ ꯌꯥꯝ ꯍꯩꯔꯝꯗꯣꯏ ꯃꯥꯜꯂꯦ ꯑꯗꯨꯗꯤ
ꯍꯩꯇꯦ ꯑꯗꯨꯗꯤ ꯍꯩꯇ꯭ꯔꯦ ꯑꯉꯥꯡ ꯑꯣꯏꯔꯤꯀꯥꯟꯗꯤ ꯍꯩꯔꯝꯕꯅꯦ ꯑꯗꯣ ꯍꯧꯖꯤꯛꯇꯤ ꯂꯩꯔꯤꯛꯇ ꯊꯋꯥꯏ ꯌꯥꯝ ꯆꯪꯗ꯭ꯔꯦꯕ ꯀꯣꯛꯇꯗꯤ ꯆꯪꯗ꯭ꯔꯦꯕ
ꯑꯠ ꯑꯗꯣ ꯍꯧꯖꯤꯛ ꯍꯧꯖꯤꯛ ꯀꯥꯎꯟꯁꯤꯂꯤꯡꯒꯤ ꯊꯥꯏ ꯍꯥꯏꯗꯣ ꯂꯥꯏꯔꯤꯛꯇꯤ ꯑꯗꯨꯝ ꯍꯥꯏꯔꯝꯗꯧ ꯃꯥꯜ
ꯀꯥꯎꯟꯁꯂꯤꯡ ꯆꯠ ꯑꯥ ꯀꯥꯎꯟꯁꯤꯂꯤꯡꯒꯤ ꯉꯥꯏꯔꯤ ꯍꯥꯏꯕ
ꯑꯗꯨꯅ ꯀꯥꯎꯟꯁꯤꯂꯤꯡꯒꯤ ꯉꯥꯏꯔꯤꯗꯣ ꯑꯗꯨꯗꯤ ꯍꯩꯕꯒꯤ ꯑꯣꯏꯔꯝꯅꯤꯌꯦ ꯍꯩꯇꯗꯤ ꯀꯥꯎꯟꯁꯤꯂꯤꯡꯒꯥꯛꯇ ꯊꯥꯔꯣꯏ ꯀꯩꯅꯣ
ꯑ ꯈꯪꯗꯦꯗ ꯁꯨꯝ ꯁꯨꯝ ꯁꯨꯝ ꯇ꯭ꯔꯥꯏ ꯇꯧꯕ ꯍꯥꯏꯕꯗꯨ ꯀꯩ ꯀꯩꯅꯣ ꯍꯣꯠꯅꯗ꯭ꯔꯗꯤ ꯎꯝ
ꯑꯅꯦ ꯍꯧꯖꯤꯛ ꯍꯣꯠꯅꯒꯗꯝꯅꯦ ꯍꯣꯠꯅꯕ ꯂꯦꯞꯄ ꯌꯥꯗꯦ
ꯎꯝ ꯍꯧꯖꯤꯛ ꯃꯇꯝꯅꯤꯕ ꯋꯥꯠ ꯅꯥꯒꯗꯕꯁꯦ ꯍꯌꯦꯡ ꯂꯣꯟꯕ ꯀꯥꯟꯗꯤ ꯑꯃꯨ ꯍꯣꯠꯅꯒꯦ ꯍꯥꯏꯗꯤ ꯌꯥꯔꯔꯣꯏꯕ
ꯃꯥꯅꯤ ꯆꯨꯃꯦ
ꯍꯧꯖꯤꯛ ꯃꯇꯝꯁꯤꯅ ꯑꯗꯨꯝ ꯍꯣꯠꯅꯔꯒ ꯁꯦꯜꯒꯨꯝꯕꯁꯨ ꯇꯨꯡꯖꯤꯜꯂꯗꯤ ꯍꯌꯦꯡ ꯌꯨꯝ ꯄꯥꯟꯕ ꯀꯥꯟꯗꯁꯨ ꯑꯗꯨꯝ ꯅꯨꯡꯉꯥꯏꯅꯤꯗꯅ
ꯅꯨꯡꯉꯥꯏꯅꯤ ꯑꯗꯨꯕꯨꯗꯤ ꯆꯨꯝꯃꯤ ꯅꯨꯄꯥ ꯅꯨꯄꯥꯅꯁꯨ ꯇꯥꯜꯂꯅꯤ ꯅꯨꯄꯤꯅꯁꯨ ꯇꯥꯜꯂꯅꯤ ꯑꯗꯣ ꯏꯃꯨꯡ ꯗꯣꯅꯨꯡꯉꯥꯏꯅꯤ ꯑꯗꯨꯕꯨꯗꯤ
ꯎꯝ
ꯑꯗꯨ ꯍꯥꯏ ꯆꯨꯝꯃꯦ
ꯆꯨꯝꯕꯅꯦ ꯑꯗꯨ ꯃꯤ ꯈꯔꯗꯤ ꯀꯔꯤꯒꯤꯔꯕ ꯌꯥꯝ ꯇꯟ
ꯀꯩꯕꯥ
ꯑꯩꯈꯣꯏ ꯑꯩꯈꯣꯏ ꯈꯨꯟꯗ ꯅꯨꯄꯥ ꯈꯔ ꯂꯩꯌꯦꯕꯀꯣ ꯎꯝ
ꯎꯝ
ꯊꯕꯛ ꯁꯨꯕ ꯆꯠꯂꯣꯅ ꯑꯩꯅ ꯍꯥꯏꯕ ꯃꯥꯗꯨ ꯌꯨꯝꯗ ꯑꯗꯨꯝ ꯂꯩꯕ ꯑꯩ ꯅꯪꯒꯤ ꯀꯩꯅꯣ ꯑꯗꯨꯃꯥꯏ ꯄꯨꯟꯁꯤꯆꯨ ꯅꯨ ꯑꯥ ꯀꯔꯤ ꯍꯥꯏꯕ꯭ꯔꯥ ꯅꯨꯡꯊꯤꯜ ꯆꯨꯞꯅ ꯂꯩꯕꯗꯣ ꯄꯥꯝꯃꯨꯗꯕ꯭ꯔꯥ ꯀꯔꯤ ꯀꯔꯤꯅꯣ ꯊꯕꯛ ꯇꯧꯕ ꯌꯥꯗ꯭ꯔꯣꯅ ꯑꯩꯅ ꯍꯥꯏꯕꯅꯦꯕ ꯁꯦꯜꯒꯨꯝ ꯕ ꯈꯔ ꯇꯨꯡꯖꯤꯜꯂꯗꯤ ꯍꯌꯦꯡꯅ ꯅꯨꯄꯤ ꯑꯉꯥꯡ ꯂꯩꯔꯤꯀꯥꯟꯗꯁꯨ ꯅꯨꯡꯉꯥꯏꯗꯣꯏꯅꯦ ꯍꯥꯏꯕꯤꯕ ꯑꯗꯣ ꯃꯥ ꯊꯕꯛ ꯇꯧꯕ ꯇꯜꯂꯤ ꯍꯥꯏꯌꯦ ꯀꯔꯤ ꯊꯕꯛ ꯇꯧꯗꯣꯏꯅꯣ ꯍꯥꯏꯔꯤꯕ ꯑꯗꯨꯅ
ꯑꯟꯅ ꯍꯣꯠꯅꯕ ꯊꯕꯛ ꯁꯨꯅꯤꯡꯗꯕ ꯑꯗꯨ ꯀꯧꯋꯤ ꯑꯗꯨ ꯊꯕꯛꯒꯨꯝꯕ ꯁꯨꯅꯤꯡꯗꯕ ꯊꯕꯛ ꯁꯨꯅꯤꯡꯕꯗꯤ ꯑꯗꯨꯝ ꯆꯠ ꯆꯠꯀꯅꯤ
ꯎꯝ ꯑꯗꯣ ꯑꯩꯉꯣꯟꯗꯁꯨ ꯑꯃꯨꯛ ꯅꯨꯡꯁꯤꯌꯦ ꯍꯥꯏꯔꯕ ꯑꯩꯅꯗꯤ ꯁꯨꯛꯅꯨꯡ ꯅꯨꯡꯁꯤꯗꯕ
ꯑꯗꯨꯗꯤ ꯈꯜ ꯀꯥꯅꯣꯝ ꯇꯧꯔꯒꯗꯤ
ꯎꯝ ꯍꯣꯏ ꯑꯩꯒꯤꯗꯃꯛꯇꯗꯤ ꯑ ꯀꯔꯤ ꯍꯥꯏꯕ꯭ꯔꯥ ꯃꯤꯁꯦ ꯅꯨꯡꯁꯤ ꯍꯥꯏꯔꯗꯤ ꯃꯇꯦꯡꯁꯨ ꯑꯗꯨꯝ ꯄꯥꯡꯗꯤ ꯄꯥꯡꯕꯤꯌꯦꯀꯣ
ꯎꯝ
ꯑꯩꯈꯣꯏꯒꯤ ꯁꯨꯃꯥꯡꯗ ꯃꯤꯇꯤꯡ ꯑꯗꯨꯝ ꯈꯔ ꯄꯥꯡꯕꯅꯦꯕ
ꯎꯝ
ꯑꯗꯨꯒ ꯈꯪꯗꯦ ꯃꯥꯅ ꯐꯅ ꯅꯨꯡꯁꯤ ꯍꯥꯏꯔꯁꯨ꯫ ꯑꯩꯅ ꯅꯨꯡꯁꯤꯗꯕ ꯅꯨꯡꯁꯤꯕ ꯉꯝꯗꯕꯗꯣ꯫
ꯑꯥ
ꯀꯔꯤꯒꯤꯔ ꯈꯪꯗꯦ꯫
ꯑ ꯅꯨꯡꯁꯤꯕꯗꯤ ꯀꯩꯅꯣ ꯇꯧꯔ ꯅꯨꯡꯁꯤꯒꯗꯝꯅꯤ ꯅꯪꯒꯤꯗꯃꯛꯇ ꯈꯟꯕꯤꯕ ꯃꯤꯗꯣ ꯅꯨꯡꯁꯤꯒꯗꯝ ꯑꯗꯨ ꯅꯠꯇꯗꯤ ꯅꯪ ꯍꯌꯦꯡꯋꯥꯏ ꯅꯨꯡꯖꯨ ꯅꯨꯡꯉꯥꯏꯔꯣꯏ ꯂꯩꯃꯤꯟꯅꯕꯗ ꯑꯗꯨꯝ ꯈꯪꯅꯅꯤ ꯅꯪꯅ ꯄꯩꯁꯥ ꯇꯥꯜꯂ ꯂꯥꯛꯑꯅꯤ ꯍꯧꯖꯤ ꯅꯨꯄꯥ꯫ ꯂꯣꯏꯁꯤꯜꯂꯅꯤ ꯑꯗꯨꯗꯤ ꯍꯥꯏꯗꯤ ꯑꯅꯤꯃꯛ ꯍꯥꯏꯗꯤ ꯄꯔꯐꯦꯛ ꯑꯣꯏꯒꯗꯕ꯫ ꯃꯥꯔ ꯊꯕ꯫ ꯍꯥꯏꯗꯤ ꯑꯃ ꯀꯩꯅꯣꯝ ꯇꯧꯕ ꯑꯣꯏꯒꯗꯕ ꯅꯪꯁꯨ ꯑꯃ ꯇꯧꯕ ꯑꯣꯏꯒꯗꯕ꯫ ꯑꯗꯨꯗꯤ ꯑꯗꯨꯝ ꯅꯨꯡꯁꯤꯅꯕ꯭ꯔꯥ ꯀꯔꯤꯝ ꯇꯧꯅ꯫
ꯎꯝ꯫
ꯑꯗꯨꯒꯨꯝꯕ ꯄꯔꯐꯦꯛ ꯄꯔꯁꯟ ꯂꯧꯋꯣ ꯑꯝ ꯈꯥꯟꯗꯦ꯫
ꯎꯝ ꯑꯩꯅ ꯄꯥꯝꯕꯁꯨ ꯑꯗꯨꯅꯤ ꯎꯝ ꯂꯩꯌꯦ
ꯎꯝ ꯂꯩꯌꯦ
ꯎꯝ꯫
ꯑ ꯑꯩꯅ ꯅꯪ ꯍꯥꯏꯕ ꯍꯥꯏꯔ ꯑꯩ ꯈꯪꯅꯁꯜꯂꯁꯤꯔ ꯈꯜꯂꯤꯅꯦ
ꯑꯁ ꯋꯥꯔꯤꯗꯤ ꯂꯕ ꯁꯇꯣꯔꯤ ꯑꯣꯟꯒꯦ ꯇꯧꯋꯦ ꯈꯪꯗꯦꯗ
ꯎꯝ ꯂꯞ ꯏꯁꯇꯣꯔꯤ ꯑꯣꯏꯔꯦ ꯍꯥꯏꯔꯦ ꯅꯪꯒꯤ ꯋꯥꯍꯩꯗꯨꯗ
ꯎꯝ ꯑꯩꯗꯤ ꯅꯨꯄꯥꯁꯦ ꯑꯩꯕꯨ ꯌꯥꯝꯅ ꯅꯨꯡꯁꯤꯕꯤꯒꯗꯕ ꯑꯗꯨꯒ
ꯀꯩ ꯍꯥꯏꯁꯤꯔꯥ ꯋꯥꯈꯜ ꯇꯥꯕ ꯒ꯭ꯌꯥꯟ ꯇꯥꯕ ꯅꯤꯁꯥ ꯆꯥꯗꯕ ꯑꯗꯨꯒꯨꯝꯕ ꯃꯤꯗꯣ ꯄꯥꯝꯃꯤꯕ
ꯑ ꯑꯗꯨꯗꯤ ꯑꯩ ꯁꯨꯝ ꯑꯩꯉꯣꯟꯗꯗꯤ ꯂꯣꯏ ꯂꯩꯔꯦ
ꯍꯝ
ꯑꯩꯉꯣꯟꯗꯗꯤ ꯒꯨꯟꯗꯣ ꯂꯣꯏ ꯂꯩꯔꯦꯕ ꯅꯤꯁꯥꯁꯨ
ꯏꯁ ꯏꯁ ꯏꯁ ꯑꯩꯗꯤ ꯍꯣꯏ ꯅꯪ ꯐꯔꯝꯕ ꯌꯥꯏ ꯑꯗꯣ ꯑꯩ ꯅꯪ ꯑꯁꯦꯡꯕꯗꯗꯤ ꯎꯗ꯭ꯔꯤꯕꯅꯤꯅ ꯈꯪꯗꯦ꯫
ꯎ ꯃꯥꯅꯦ ꯑꯗꯨꯕꯨꯗꯤ ꯑꯗꯨꯕꯨꯗꯤ ꯋꯥꯔꯤ ꯁꯥꯟꯅꯩꯁꯤ ꯀꯩꯅꯣ ꯇꯧꯔꯤꯁꯤꯗꯤ ꯑꯗꯨꯗ ꯑꯗꯨꯝ ꯈꯪꯅꯔꯅꯤ ꯀꯩꯅꯣ
ꯎꯝ ꯑꯗꯨꯝ ꯐꯔꯝꯗꯧ ꯃꯥꯂꯦ
ꯎꯝ
ꯑꯗꯨ ꯅꯪꯁꯨ ꯑꯩ ꯑꯁꯦꯡꯕ ꯎꯗ꯭ꯔꯤꯕꯅꯤꯅ ꯈꯔ ꯀꯃꯥꯏꯅ ꯇꯧꯕ ꯅꯨꯄꯤꯅꯣꯗꯣ ꯈꯪꯉꯣꯏꯕ
ꯎꯝ ꯑꯩꯁꯨ ꯋꯥꯔꯤ ꯀꯩꯅꯣꯝꯒꯨꯝꯕ ꯇꯧꯔꯗꯤ ꯑꯗꯨꯝ ꯈꯪꯅꯤ ꯀꯩꯅꯣ ꯈꯪꯒꯅꯤ ꯀꯩꯅꯣ
ꯎꯝ ꯎꯝ꯫ ꯃꯥꯅꯤ ꯃꯥꯅꯤ꯫
ꯑꯗꯨꯕꯨꯗꯤ ꯅꯪꯒꯤ ꯂꯩꯔꯤ ꯍꯥꯏꯕꯅꯤꯅ ꯀꯩ ꯑꯩꯅ ꯀꯩ ꯍꯥꯏ ꯍꯥꯏꯕ ꯌꯥꯔꯣꯏ ꯑꯩꯗꯤ ꯑꯗꯨꯗꯤ ꯅꯪꯒꯤ ꯂꯩꯖꯕꯅꯤꯅ ꯑꯗꯨꯗꯤ
ꯐꯥ ꯐꯕ ꯌꯥꯝ ꯐꯕ ꯌꯥꯝ ꯂꯩꯕꯅꯤꯗ ꯅꯣꯏ ꯅꯨꯄꯤ ꯀꯣꯏꯕ ꯍꯩꯔꯗꯤ
ꯂꯩꯇꯦ ꯅꯪꯅ ꯑꯃ ꯁꯦꯝꯕꯤꯔꯣꯗꯅ
ꯎꯝ ꯑꯩꯅ ꯁꯤꯟꯕꯤꯕꯗꯨ ꯌꯥꯒꯅꯤ ꯅꯪꯒꯤ ꯑꯄꯥꯝꯕꯗꯤ ꯅꯪꯅ ꯑꯗꯨꯝ ꯊꯤꯕꯗꯨꯅ ꯐꯩꯌꯦꯕ
ꯑꯄꯥꯝꯕꯗꯣ ꯑꯩꯗꯤ ꯊꯤꯕꯒꯤ ꯃꯇꯝ ꯂꯩꯇꯦ ꯑꯩꯗꯤ ꯁꯥꯟꯅꯕ ꯑꯌꯨꯛꯇꯒꯤ ꯆꯠꯂꯒ ꯑꯗꯨꯅ ꯀꯣꯏꯕ ꯆꯠꯄꯒꯤ ꯈꯣꯠꯄꯩ ꯃꯇꯝ ꯂꯩꯇꯦ
ꯑꯣꯏꯕ
ꯑꯩꯅ ꯎꯝ ꯑꯩꯅ ꯊꯤꯕꯤꯕꯗꯨꯅ ꯅꯪ ꯑꯄꯦꯟꯕ ꯑꯣꯏꯔꯣꯏꯕ ꯑꯗꯨ ꯅꯪ ꯊꯤꯕꯗꯨꯅ ꯑꯄꯦꯟꯕ ꯑꯣꯏꯒꯅꯦꯕ
ꯑꯄꯦꯟꯕꯗꯣ ꯅꯪꯒ ꯑꯩꯒ ꯇꯤꯟꯅꯔꯛꯑꯕꯅꯤꯅ ꯌꯥꯅꯤ ꯀꯩꯅꯣ ꯑꯗꯨꯕꯨꯗꯤ ꯑꯄꯦꯟꯕ ꯍꯥꯏꯗꯤ ꯅꯪꯅ ꯑꯗꯨꯝ ꯀꯩꯅꯣꯝꯗꯣ ꯊꯥꯔꯛꯑꯅꯤ ꯑꯗꯨꯗ ꯑꯗꯨꯝ ꯌꯥꯅꯤ ꯀꯩꯅ ꯑꯁꯤ ꯌꯥꯏꯈꯣꯏꯔꯦ ꯅꯪꯅ ꯅꯪꯒꯤ ꯋꯥꯍꯩ ꯋꯥꯇꯥꯥꯗꯨꯅ ꯅꯪꯒꯤ ꯐ꯭ꯔꯦꯟ ꯁꯥꯔꯀꯜꯗꯨꯁꯨ ꯐꯔꯝꯗꯣꯏ ꯃꯥꯜꯂꯦꯅ ꯑꯗꯨ ꯀꯩꯅꯣꯝ ꯇꯧꯕꯅꯤꯗ
ꯎꯝ
ꯑꯗꯨꯒꯤ
ꯇꯥꯏꯌꯦ
ꯎꯝ ꯀꯔꯤ ꯍꯥꯏꯕ꯭ꯔꯥ ꯇꯥꯍꯧꯗ꯭ꯔꯦ
ꯅꯪꯒꯤ ꯐ꯭ꯔꯦꯝ ꯐ꯭ꯔꯦꯝ ꯁꯔꯀꯜꯗꯣ ꯅꯪꯒꯤ ꯋꯥꯍꯩꯗꯨꯅ ꯐ꯭ꯔꯦꯟ ꯐꯥꯔꯝꯗꯣꯏ ꯃꯥꯜꯂꯦ ꯍꯥꯏꯕ ꯑꯗꯨꯗꯒꯤ ꯑꯃ ꯁꯦꯠꯂꯛꯑꯗꯤ ꯑꯩꯖꯨ ꯀꯦꯝ ꯍꯥꯏꯔꯣꯏ ꯍꯥꯏꯕ ꯌꯥꯗ꯭ꯔꯥꯅꯦ
ꯑꯗꯨ ꯃꯁꯛꯇꯤ ꯎꯝ ꯑꯩꯅ ꯑꯃ ꯍꯦꯛꯇ ꯁꯦꯝꯕꯤꯕꯗ ꯌꯥꯕ꯭ꯔꯕ ꯅꯪꯒꯤꯗꯣ
ꯑꯃ ꯍꯦꯛꯇ ꯁꯤꯝꯂ ꯑꯗꯨꯝ ꯌꯥꯅꯤ
ꯍꯥꯥ